ꯀꯗꯔꯣ ꯏꯟꯅꯣ
ꯋꯥꯋꯥꯛꯀꯤꯡ ꯆꯥꯂꯨꯕꯅꯦ
ꯍꯜꯂꯣ ꯑꯕꯣ
ꯍꯜꯂꯛꯑ ꯑꯦ ꯁꯥꯏꯑꯦꯗꯣ ꯎꯖꯗ꯭ꯔꯗꯤ ꯌꯥꯔꯣꯏ
ꯇꯞ ꯇꯞꯅꯞ ꯄꯦ
ꯎꯝ
ꯅꯣꯏ ꯑꯗ ꯂꯩꯕꯅꯤꯅ ꯑꯗꯨꯝ ꯂꯨꯖꯑꯣ ꯑꯩꯈꯣꯏꯒꯤ ꯁꯤꯗ ꯂꯩꯕꯅꯤꯅ ꯅꯨꯡꯉꯥꯏꯇꯦꯗꯅ ꯌꯨꯝꯗꯗꯤ
ꯑꯩꯅ ꯍꯥꯏꯁꯤꯕꯣ ꯁꯤ ꯂꯩꯔꯗꯣ ꯂꯩ ꯣꯖꯕ
ꯑꯦꯟꯅ ꯌꯨꯝꯗ ꯂꯩꯕꯗꯤ ꯃꯩ ꯃꯝꯃꯦ ꯑꯗꯨ ꯑꯗꯨꯝ ꯆꯞ ꯇꯠꯂꯦ
ꯑꯗꯨ ꯌꯥꯎ ꯑꯗꯨꯅꯤ
ꯍꯌꯦꯡ ꯉꯟꯇꯥꯅ ꯑꯣꯏꯅ ꯂꯨꯖꯔꯅꯤ
ꯑꯩꯗꯤ ꯉꯁꯤꯒꯤ ꯔꯣꯗꯦ ꯑꯗꯨ ꯔꯨꯗꯅꯤ
ꯃꯁꯒꯤ ꯂ ꯎꯗ꯭ꯔꯤ
ꯍꯣꯗ
ꯖꯔꯣꯑꯣ ꯑꯩꯈꯣꯏꯗꯤ ꯑꯗꯨꯨꯝ ꯆꯠꯄꯁꯨ ꯏꯁꯥꯗꯣ ꯆꯠꯂꯤꯕꯅꯤꯅ ꯂꯦꯡꯉꯤꯕꯅꯤꯅ ꯁꯥꯒꯠꯂꯛꯄꯅꯦꯕ
ꯑꯗꯨꯔꯤ ꯊꯎ ꯏ ꯊꯣꯔ ꯇ ꯀ
ꯎꯝ
ꯀꯩꯅꯣꯝꯒꯤ ꯍꯪꯅꯤꯡꯕꯅꯦ ꯑꯗꯨ ꯀꯣꯟꯅ ꯍꯪꯉꯒꯦ
ꯍ ꯍꯣꯏ
ꯍꯣꯏ ꯇꯔꯦ ꯌꯥꯔꯦ ꯍ ꯁ
ꯎꯝ
ꯎ
ꯃꯥꯄꯜ ꯂꯩꯗꯤ ꯃꯈꯜ ꯀꯌꯥ ꯁꯨꯏ ꯈꯪꯕ꯭ꯔꯥ
ꯀꯔꯤꯌꯥ
ꯃꯥꯄꯜ ꯂꯩꯁꯦ ꯃꯈꯜ ꯀꯌꯥ ꯎꯔꯒꯦꯕ ꯅꯪꯅ ꯎꯕꯗ
ꯃꯥꯄꯜ ꯂꯩ ꯍꯥꯏꯅ ꯀꯩꯅꯣ ꯅꯪ ꯂꯣꯟ ꯑꯅꯤ ꯅꯪ ꯂꯣꯟ ꯑꯅꯤꯒꯤ ꯍꯤꯕ ꯉꯥꯡꯉꯦ ꯉꯁꯥꯏꯗꯒꯤ
ꯃꯥꯄꯜ ꯃꯥꯄꯜꯂꯩ ꯍꯥꯏ ꯁꯦ ꯂꯩ ꯃꯃꯤꯡꯅꯦ ꯅꯪ ꯈꯪꯗ꯭ꯔꯣ ꯄꯨꯡ ꯃꯥꯄꯜꯗ ꯁꯥꯠꯄ ꯂꯩꯗꯣ ꯃꯥꯄꯜ ꯂꯩ ꯀꯧꯋꯦ
ꯄꯨꯡ ꯃꯥꯄꯟꯗ ꯈꯛꯇꯪ ꯁꯥꯠꯇꯨꯏꯕ
ꯎꯝ ꯅꯣꯏꯒꯤ ꯃꯈꯥꯗ ꯑꯗꯨꯝ ꯊꯥꯍꯧꯕꯅꯤ ꯉꯁꯥꯏ ꯐꯖꯕ ꯃꯆꯨ ꯑꯃ ꯄꯤꯡ ꯀꯂꯔꯒ ꯋꯥꯏꯠ ꯀꯂꯔꯒ ꯃꯤꯛꯁ ꯇꯧꯔꯒ ꯁꯥꯠꯄ ꯂꯩ ꯑꯃ ꯃꯆꯥ ꯄꯤꯛꯇ꯭ꯔꯨꯗꯣ ꯎꯔꯛꯄ꯭ꯔꯥ
ꯑꯣ ꯑꯣ ꯑꯗꯨꯗꯣ
ꯎꯝ ꯑꯗꯨꯗꯣ ꯃꯥꯄ ꯂꯩꯅꯦꯕꯀꯣ
ꯈꯔ ꯅꯨꯡꯁꯥ ꯂꯩꯗꯨꯕꯨ
ꯄꯨꯡ ꯃꯥꯄꯜꯗ ꯈꯛꯇꯪ ꯐꯖꯟꯅ ꯁꯥꯠꯄꯅꯦ ꯅꯨꯃꯤꯗꯥꯡ ꯑꯣꯏꯔꯗꯤ ꯑꯗꯨꯝ ꯄꯤꯛꯇ꯭ꯔꯨ ꯄꯤꯛꯁꯟꯈꯤꯗꯨꯗꯤ ꯅꯣꯏ ꯌꯨꯝꯗꯁꯨ ꯁꯥꯠꯂꯤꯗꯨꯗꯤ
ꯑꯦ ꯑꯂꯨꯗꯤ ꯄꯨꯡ ꯅꯨꯡꯗꯥꯡꯒꯤ ꯄꯨꯡ ꯃꯥꯄꯜꯗ ꯑꯣꯏꯗꯤ ꯁꯥꯕꯅꯦ
ꯅꯨꯡꯗꯥꯡꯗꯨꯗꯤ ꯁꯥꯠꯇꯦ ꯑꯌꯨꯛꯀꯤ ꯃꯥꯄꯜꯗ ꯁꯥꯠꯂꯦ ꯍꯥꯏꯕ
ꯑ
ꯑꯗꯨꯗꯣ ꯑꯩꯈꯣꯏꯗ ꯑꯉꯧꯕ ꯃꯆꯨꯅꯦ ꯑꯗꯨꯒ ꯄꯤꯡ ꯃꯆꯨꯅꯦ ꯁꯥꯠꯂꯦꯕ ꯑꯀꯨꯡꯕꯗꯅ ꯑꯗꯨꯒ ꯀꯨꯡꯗꯕ ꯑꯔꯟꯕꯁꯨ ꯂꯩꯌꯦꯕꯀꯣ ꯑꯔꯟꯕꯗꯅ ꯑꯉꯧꯕ ꯃꯆꯨꯁꯨ ꯁꯥꯠꯂꯦ ꯍꯪꯒꯠꯄꯥꯟ ꯃꯆꯨꯁꯨ ꯁꯥꯠꯂꯦ ꯑꯗꯒꯤ ꯑꯉꯧꯕꯁꯤ ꯁꯥꯠꯂꯦ ꯑꯟꯕꯁꯤꯗ ꯃꯣꯏꯁꯦ ꯑꯗꯨꯝꯅꯦ ꯆꯥꯔ ꯁꯦꯝꯕ ꯃꯇꯝꯗ ꯃꯤꯛꯁ ꯇꯧꯁꯟꯅꯔꯀꯥꯟꯗ ꯂꯩꯗꯣ ꯁꯥꯠꯍꯟꯕ ꯌꯥꯕꯅꯦꯕ ꯑꯗꯨꯗꯣ ꯐꯖꯟꯅ ꯑꯝꯇ ꯌꯦꯡꯉꯀꯥꯟꯗ ꯁꯦꯝꯒꯦꯗꯧꯕꯅꯦ ꯑꯗꯣ ꯇꯟꯗꯅ ꯂꯩꯔꯦ ꯒꯝꯂꯥꯒ ꯑꯗꯣ ꯐꯖꯕ ꯂꯩꯔꯀꯥꯟꯗ ꯁꯦꯝꯅꯤꯡꯕ ꯍꯥꯏꯇꯥꯔꯦꯅ ꯐꯖꯕ ꯂꯩꯇ꯭ꯔꯕꯅꯤ ꯇꯣꯛꯑꯦ
ꯍ ꯀꯧꯅꯥ ꯐꯖꯕ ꯂꯩꯌ ꯀꯩꯅꯗꯤ ꯀꯧꯅꯥ ꯐꯖꯕ ꯄꯥꯝꯃꯤꯗꯤ
ꯉꯍꯥꯟꯁꯨ ꯏꯃꯥꯟꯅꯕꯤ ꯃꯌꯨꯝꯗ ꯆꯠꯂꯨꯏꯕ ꯈꯪꯕ꯭ꯔꯥ ꯑꯗꯨꯒ ꯃꯣꯏꯗ ꯉꯁꯥꯏꯒꯤ ꯂꯩ ꯑꯃ ꯀꯤꯕꯤꯀꯁꯇ ꯃꯅꯥ ꯄꯨꯡꯗꯕꯤꯗꯣ ꯑꯗꯨꯗ ꯋꯥꯏꯠ ꯀꯂꯔꯗ ꯂꯩꯗꯅ ꯈꯪꯕ꯭ꯔꯥ
ꯀꯔꯝꯕ
ꯑꯉꯧꯕ ꯃꯆꯨꯗ ꯁꯥꯠꯄꯗꯣ
ꯑꯉꯧꯕ ꯑꯉꯧꯕꯗꯨꯅꯦ ꯃꯌꯥꯝ ꯁꯥꯏꯖꯦ
ꯍꯣꯏꯅꯦ ꯑꯗꯨꯒꯨꯝꯕꯗꯣ ꯑꯩꯅ ꯐꯖꯩ ꯑꯗꯨꯝ ꯆꯥ ꯄꯨꯔꯒ ꯂꯥꯛꯑꯦ ꯑꯗꯨꯒ ꯆꯥꯗꯣ ꯊꯥꯗꯕꯤ ꯗ ꯑꯗꯨ ꯃꯥꯡꯈ꯭ꯔꯦ ꯄꯠꯈ꯭ꯔꯦ ꯊꯥꯒꯦꯅ ꯄꯨꯔꯛꯑꯒ ꯊꯥꯕꯇꯅ ꯑꯩꯈꯣꯏ ꯃꯥꯗꯨꯁꯨ ꯍꯥꯏꯍꯧꯗ꯭ꯔꯕ ꯑꯗꯣ ꯑꯩꯈꯣꯏ ꯃꯥ ꯍꯨꯟꯗꯣꯛꯈ꯭ꯔꯕ ꯈꯪꯗꯦ ꯑꯗꯨꯝ ꯊꯥꯗ꯭ꯔꯦ ꯇꯣꯛꯑꯦ ꯑꯩꯈꯣꯏꯒꯤ ꯍꯨꯏ ꯑꯃ ꯂꯩꯌꯦ
ꯅꯣꯏꯒꯤ ꯅꯣꯏ ꯍꯨꯏ ꯂꯩꯕ꯭ꯔꯥꯅꯦ
ꯑꯩꯈꯣꯏ ꯃꯆꯧ ꯍꯣꯏꯒꯤ ꯍꯨꯏꯅꯤ ꯀꯩꯅꯣ ꯑꯩꯈꯣꯏꯗꯁꯨ ꯑꯗꯨꯝ ꯂꯩ ꯑꯗꯨꯗꯤ ꯂꯤꯗꯔꯅ ꯑꯩꯈꯣꯏ ꯏꯆꯤꯅꯥꯎ ꯑꯩꯈꯣꯏꯅ ꯑꯩꯈꯣꯏ ꯏꯆꯦꯅ ꯌꯥꯝ ꯂꯨꯅ ꯇꯧꯖꯔꯝꯕꯅꯦ ꯂꯨꯍꯣꯡꯈ꯭ꯔꯦ ꯃꯥꯜꯂꯦ ꯁꯤꯁꯦ ꯁꯤ ꯍꯨꯏꯖꯦ ꯈꯪꯕ꯭ꯔꯥ ꯗꯨꯀꯥꯟ ꯆꯠꯁꯦ ꯍꯥꯏꯔꯁꯨ ꯈꯪꯖꯥꯠꯅꯦ ꯈꯪꯕ꯭ꯔꯥ ꯑꯗꯨꯒ ꯑꯆꯥꯄꯣꯠ ꯂꯩꯔꯣꯁꯨ ꯂꯥꯛꯑꯣ ꯍꯥꯏꯔꯒ ꯗꯨꯀꯥꯟꯗꯥꯥꯟ ꯆꯦꯟꯈꯤꯗꯣꯏꯅꯤ ꯑꯗꯨꯀꯥꯟꯗ ꯑꯆꯥꯄꯣꯠꯇꯣ ꯃꯥ ꯃꯥꯅ ꯃꯥꯅ ꯑꯄꯥꯝꯕꯗꯨꯣ ꯄꯤꯔꯀꯥꯟꯗ ꯃꯌꯥꯌꯥꯝ ꯆꯤꯛꯑꯀꯥꯟꯗ ꯑꯃꯨꯛ ꯆꯦꯟꯈꯤꯗꯣꯏꯕ ꯃꯣꯏꯁꯤꯁꯨ ꯂꯨꯅ ꯑꯗꯨꯝ ꯐꯖꯅ ꯂꯣꯏꯅꯕꯤ ꯇꯥꯔꯗꯤ ꯈꯪꯕꯖꯥꯠꯂꯦ
ꯈꯪꯉꯤꯅꯦ ꯑꯗꯨꯅꯕꯨ ꯇ꯭ꯔꯦꯅꯤꯡ ꯇꯧꯕ ꯋꯥ ꯊꯥꯏꯔꯤꯗꯨꯗꯤ ꯍꯥꯏ
ꯃꯅꯦ ꯎꯝ ꯑꯩꯗꯤ ꯍꯁꯀꯤꯕꯨ ꯄꯥꯝꯃꯦ
ꯍꯁꯀꯤꯗꯣ ꯑꯩ ꯍꯧ ꯄꯥꯝꯗ
ꯐꯖꯗ꯭ꯔꯣ ꯃꯆꯨꯒꯗ
ꯐꯖꯩꯁꯛ ꯍꯁꯕꯨ ꯍꯁꯀꯤꯒꯤ ꯃꯃꯤꯠ ꯑꯃ ꯁꯨꯃꯥꯏꯅ ꯁꯄꯃꯗ
ꯍꯁꯈꯤ ꯐꯖꯩ ꯈꯪꯇꯦ ꯅꯨꯄꯥ ꯃꯥꯜꯂꯒ ꯐꯖꯩꯑꯦꯕ ꯅꯠꯇꯦꯗ ꯑꯇꯩ ꯑꯇꯩ ꯍꯨꯏ ꯑꯁꯥꯡꯕ ꯅꯦꯝꯇ꯭ꯔꯤꯛ ꯅꯦꯝꯃꯒ ꯁꯥꯡꯕ ꯀꯩ ꯌꯥꯝ ꯇꯨ ꯀꯁ ꯑꯁꯇ꯭ꯔꯤꯅ ꯃꯥꯂꯒ
ꯑꯗꯨ ꯑꯣꯏꯔꯗꯤ ꯀꯣꯣꯟꯗ ꯨ꯭ꯕꯅꯤ ꯊꯝ ꯐꯁꯦ ꯃꯗꯨꯗꯣ ꯑꯃꯇ ꯑꯃ ꯂꯥꯎꯔꯒ
ꯑꯣ ꯅꯣꯏ ꯍꯥꯏꯁꯦ ꯑ ꯖꯣꯝ ꯖꯣꯝ ꯂꯥꯎꯕ ꯑꯗꯨꯝ ꯂꯥꯛ ꯅꯕꯗꯥ ꯆ ꯆ ꯆꯠ ꯆꯠꯄ ꯁꯥꯟꯅꯖꯦꯗ ꯑꯗꯨꯝ ꯍꯥꯏꯕꯗꯨꯔ ꯎꯝ
ꯃꯥ ꯃꯥꯗꯤ ꯃꯤꯒꯂ ꯂꯣꯏꯅꯕ ꯄꯥꯝꯃꯦꯕ ꯍꯥꯏꯗꯤ ꯑꯉꯥꯡꯒꯤ ꯍꯨꯏꯅꯦꯕ ꯃꯥꯗꯤ ꯑꯉꯥꯡ ꯑꯩꯈꯣꯏ ꯈꯣꯏ ꯑꯣꯏ ꯔꯣ ꯍꯥꯏꯗꯣ ꯍꯈꯣꯏꯗ ꯍꯧꯖꯤ ꯏꯊꯦꯡꯈ ꯌꯨꯝ ꯀꯟ ꯁꯤꯗꯣꯛꯄꯒꯤ ꯑꯩꯈꯣꯏꯗ ꯊꯝꯃꯣ ꯍꯥꯏꯅ ꯍꯥꯏꯕꯅꯦꯕ ꯑꯩꯈꯣꯏꯗ ꯂꯩꯔꯝꯕꯅꯦꯕ ꯑꯩꯈꯣꯏꯗ ꯃꯥꯕ ꯑꯗꯨ ꯑꯣꯏ ꯑꯅꯤꯕ ꯂꯩꯗꯤ ꯀꯨꯏꯔꯦꯎꯗꯕ ꯑꯁꯟꯗ ꯀꯝꯇ ꯑꯃꯨꯛ ꯎꯅꯔꯨꯒꯦ
ꯃꯣꯏ ꯆꯤꯟꯖꯥꯛ ꯈꯜꯂꯦ
ꯍꯣꯏ ꯆꯤꯟꯗ ꯈꯜꯦ ꯤꯟꯦ ꯑꯩꯈꯣꯏ ꯑꯗꯨꯝ ꯍꯧꯗꯩ ꯈꯔ ꯆꯦꯔ ꯐꯤꯗꯒꯗꯤ ꯑꯗꯨꯝ ꯀꯦꯅ ꯆꯥꯔꯦ ꯍꯧꯖꯤꯛ ꯃꯥꯏꯒꯤ ꯆꯥꯛꯁꯦ ꯌꯦꯟ ꯌꯦꯟꯁꯦ ꯀꯝ ꯒ ꯃ ꯍꯔ ꯊꯔꯇꯒ
ꯎꯝ ꯍꯥꯏꯗꯤ ꯆꯤꯟꯖꯥꯛꯇꯣ ꯐꯖꯅ ꯆꯥꯗ ꯇꯥꯔꯗꯤ ꯃꯣꯏꯅꯤ ꯀꯤꯌꯦꯕꯥ ꯑꯣꯈꯣꯏ ꯁꯥꯏꯗ ꯄꯪꯇꯤ ꯄꯤꯖꯕꯁꯤꯗꯤ ꯌꯥꯔꯦ
ꯑꯦ ꯑꯗꯨꯣ ꯌꯥꯏꯍꯦ ꯑꯗꯨꯝ ꯃꯥ ꯑꯗꯨꯝ ꯆꯥꯛ ꯑꯩꯈꯣꯏꯒꯤ ꯌꯦꯟ ꯃꯔꯨꯒ ꯀꯩ ꯅꯨꯡꯁꯤꯗꯕꯗꯤ ꯌꯥꯗꯤ ꯌꯥꯏꯗꯦ ꯑꯩꯈꯣꯏꯅ ꯑꯗꯨꯝ ꯀꯦ ꯍꯥꯏꯗꯤ ꯑꯩꯈꯈꯣꯏ ꯏꯇꯩ ꯑꯣꯏꯅ ꯑꯗꯨꯝ ꯀꯦꯔꯒ ꯌꯣꯛꯂꯛꯈꯤꯕꯅꯤ ꯑꯩꯈꯣꯏꯅꯁꯨ ꯑꯩꯈꯣꯏꯗꯨꯗꯁꯨ ꯑꯩꯈꯣꯏꯗ ꯃꯣꯏ ꯏꯇꯩꯒꯤ ꯌꯦꯟꯗ ꯑꯍꯥꯟꯕꯗ ꯍꯨꯏꯗꯕ ꯃꯥꯄꯜꯂꯛꯇꯕ ꯑꯣ ꯑꯦꯕ ꯀꯣ ꯑꯁ ꯕꯤꯖꯣ ꯌꯥꯎꯔꯤꯌꯦ ꯣꯏ ꯅꯨꯡꯁꯤ ꯃꯌꯦꯡ ꯀꯥꯊꯛꯇꯕꯤ ꯊꯝꯕꯅꯤ
ꯅꯨꯡꯁꯤꯅꯤꯌꯦꯦ ꯑꯗꯨ ꯃꯗꯨꯁꯨ ꯅꯨꯡꯁꯤꯕꯅꯦ ꯑꯩ ꯎꯔꯦ ꯌꯨꯝ ꯑꯃꯒꯤꯗ
ꯄꯤꯛꯏꯉꯥꯏꯩꯅ ꯑꯃꯨꯛꯀꯩ ꯅꯨꯡꯁꯤꯕ ꯍꯦꯜꯂꯦꯕ ꯆꯥꯎꯔꯒꯅ ꯑꯃꯨꯛ ꯈꯔ ꯍꯥꯏꯗꯤ ꯌꯥꯝꯅ ꯂꯝ ꯁꯥꯡꯕꯒꯤ ꯐꯟ ꯐꯥ ꯐꯟ ꯑꯃꯀꯛ ꯆꯣꯡꯅ ꯆꯣꯡꯉꯦꯕ ꯁꯥꯟꯅꯕ ꯄꯥꯝꯕꯒꯤ ꯎꯝ ꯑꯗꯨꯗꯤ ꯑꯩꯈꯣꯏꯅ ꯐꯨꯅꯤꯡꯕꯗꯣ ꯄꯛꯉꯩꯗꯁꯨ ꯑꯗꯨꯝ ꯁꯥꯟꯅꯕꯕꯨꯗꯤ ꯄꯥꯝꯃꯦ ꯑꯗꯨꯔꯁꯨ ꯄꯤꯛꯉꯥꯏꯗꯅ ꯈꯔ
ꯎꯝ ꯃꯤꯒꯤ ꯃꯌꯨꯝꯗ ꯑꯩꯅ ꯅꯍꯥꯟꯃꯨꯛ ꯅꯍꯥꯟ ꯆꯠꯄꯗ ꯑꯗꯨꯒꯨꯝꯕ ꯍꯨꯏꯗꯣ ꯑꯃ ꯊꯦꯡꯅꯩꯑꯕ ꯈꯪꯕ꯭ꯔꯥ ꯍꯥꯏꯗꯤ ꯃꯥꯒ ꯑꯩꯒꯁꯦ ꯃꯁ ꯁꯁꯨꯨꯛ ꯈꯪꯅꯕ ꯅꯠꯇꯦꯗꯗꯥ
ꯑꯦꯝ
ꯆꯥꯔꯁꯨ ꯅꯨꯡ ꯑꯃ ꯄꯥꯏ ꯍꯥꯏꯔ ꯀꯥꯟꯗ ꯂꯪ ꯁꯥꯟꯅꯕꯗ ꯅꯨꯡꯗ ꯈꯨꯜꯂꯛꯑꯒ ꯑꯩ ꯉꯥꯏꯍꯥꯛꯇꯪ ꯄꯨꯁꯜꯂꯛꯑꯒ ꯂꯪꯉꯣ ꯍꯥꯏꯕꯗꯣ ꯑꯗꯨꯃꯥꯏꯅ ꯇꯧꯋꯦ ꯍꯥꯏꯕ ꯈꯪꯕ ꯁꯨꯛꯈꯪ ꯈꯪꯅꯗ ꯇꯥꯔꯁꯨ ꯑꯗꯨꯝ ꯌꯥꯝ ꯐꯕꯗꯣ ꯃꯕꯨꯛ ꯌꯥꯝ ꯐꯕꯗꯣ ꯑꯣ ꯑꯣꯏ
ꯑꯗꯨꯝ ꯃꯤꯒ ꯑꯗꯨꯝ ꯃꯣꯏ ꯍꯥꯏꯗꯤ ꯃꯄꯨꯒ ꯑꯗꯨꯝ ꯂꯩꯃꯤꯟꯅꯕꯗ ꯈꯔ ꯂꯣꯏꯅꯈꯤꯕ ꯀꯩꯅꯣ ꯑꯣꯏꯔꯗꯤ ꯑꯗꯨꯝ ꯐꯩꯗ
ꯎꯝ ꯁꯥꯊꯤꯕ ꯍꯨꯏ ꯅꯠꯇꯦꯕ
ꯌꯥꯝ ꯅꯨꯡꯁꯤ ꯅꯨꯡꯁꯤꯕ ꯌꯥꯎꯋꯤꯗ ꯍꯥꯏꯗꯤ ꯍꯧꯖꯤꯛꯇꯅ ꯑꯃꯕꯨꯛ ꯀꯨꯏꯅ ꯑꯗꯨꯝ ꯂꯣꯏꯅꯔꯛꯄꯒꯤ ꯗꯨꯗꯥ ꯗꯨꯗꯥ ꯍꯔ ꯍꯥꯏꯅꯔꯛ ꯃꯕꯅꯦꯕ ꯑꯃ ꯍꯧꯔꯛꯄꯒꯤ ꯋꯥꯔꯤ ꯌꯥꯝ ꯅꯨꯡꯁꯤꯌꯦꯕ
ꯍꯣꯏ ꯋꯥꯔꯤꯅꯤ ꯀꯩ ꯋꯥꯔꯤꯅꯣ ꯍꯨꯏꯒ ꯋꯥꯔꯤꯔꯥ
ꯍꯥꯥ
ꯍꯨꯏꯒꯤ ꯋꯥꯔꯤꯔꯣ
ꯑꯩꯈꯣꯏꯒꯤ ꯋꯥꯔꯤ ꯅꯠꯇꯦ ꯃꯤꯒꯤ ꯋꯥꯔꯤꯅꯦꯅ ꯍꯥꯏꯁ ꯅꯪꯒꯤ ꯃꯔꯣꯟ ꯍꯦꯟꯖꯤꯜꯂꯤ
ꯑꯣ ꯑꯩꯈꯣꯏꯒꯤ ꯋꯥꯔꯤꯔꯥ
ꯎꯝ ꯑꯩꯈꯣꯏꯒꯤ ꯑꯩꯣꯏꯒꯤ ꯑꯗꯨꯝ
ꯅꯪ ꯁꯛꯇꯨꯒ ꯑꯩꯈꯣꯏꯒꯤ ꯑꯗꯨꯝ ꯅꯪ ꯅꯤꯡꯁꯤꯡꯉꯛꯄ ꯃꯥꯜꯂꯦꯗ ꯅꯪ
ꯑꯣ ꯐꯣꯇꯣꯁꯦ ꯐꯣꯇꯣꯁꯦ ꯐꯥꯛꯎꯕ ꯐꯣꯇꯣꯁꯦ ꯃꯣꯏ ꯌꯣꯇꯣ ꯊꯥꯒꯦꯅ ꯑꯩꯅ ꯀꯩꯅꯣꯁꯦ ꯐꯥ ꯎꯕ ꯑꯗꯨꯗꯨꯗ ꯑꯗꯨꯝ ꯆꯤꯡꯈꯠꯄꯗ ꯃꯌꯥꯝ ꯌꯥꯎꯔꯝꯕ ꯍꯥꯏꯗꯤ ꯑꯩꯈꯣꯏꯒꯤ ꯑꯗꯨꯝ ꯋꯥꯔꯤ ꯀꯩ ꯃꯌꯥꯝ ꯌꯥꯎꯔꯝꯕ ꯍꯥꯏꯗꯤ ꯑꯩꯈꯣꯏ ꯐꯣꯇꯣ ꯑꯩꯈꯣꯏꯒꯤ ꯑꯗꯨꯝ ꯍꯣꯏꯅ ꯂꯥꯛꯄꯗ ꯉꯥꯏꯅꯗꯒ ꯇꯧꯕ ꯑꯗꯩ ꯑꯆꯥꯄꯣꯠ ꯆꯥꯕꯁꯤꯡ ꯌꯥꯝ ꯌꯥꯎꯔꯝꯕ
ꯎꯝ ꯅꯨꯡꯁꯤ ꯌꯥꯝꯅ ꯃꯁꯛꯁꯤꯒ ꯏꯃꯥ
ꯌꯥꯝ ꯅꯨꯡꯁꯤꯗ꯭ꯔ ꯑꯗꯣ ꯑꯗꯨ ꯄꯤꯛꯏꯉꯥꯏ ꯄꯤꯛꯏꯉꯥꯏ ꯅꯨꯡꯁꯤꯕ ꯌꯥꯝ ꯊꯤꯅ ꯍꯦꯜꯂꯦ ꯍꯥꯏꯕ ꯆꯥꯎꯔꯛꯄꯗꯩꯗꯤ ꯑꯃ ꯄꯤꯛꯏꯉꯥꯏꯒꯤ ꯁꯤꯒꯤꯗꯣ ꯑꯁ ꯈꯨꯠꯀ ꯄꯥꯏꯔꯒ ꯂꯩꯕꯩꯁꯨꯝ ꯊꯥꯕꯤꯔꯛꯀꯦꯁꯦ ꯁꯤ ꯈꯨꯅꯨꯡꯁꯤ ꯁꯤ
ꯁꯤ ꯌꯥꯝꯅ ꯁꯤ ꯑꯁꯤꯒꯨꯝꯕ ꯃꯆꯥꯁꯤ ꯂꯨꯄꯥ ꯀꯌꯥ ꯄꯤꯒꯦ
ꯇꯥꯡꯉꯤꯍꯦ ꯑꯗꯣ ꯇꯥꯡꯕ ꯍꯥꯏꯁꯦ ꯃꯣꯏꯁꯦ ꯑ ꯈꯣꯏ ꯑꯩꯈꯣꯏ ꯀꯩꯅꯣ ꯂꯩ ꯑꯇꯩꯩꯅ ꯌꯣꯟꯂꯤ ꯈꯣꯠꯒꯦ ꯇꯧꯕꯗꯒꯗꯤ ꯈꯔ ꯇꯥꯡꯅ ꯍꯥꯏꯕ ꯍꯟꯗꯛꯁꯨ ꯑꯃꯨꯛ ꯄꯣꯛꯇꯣꯔꯦ ꯍꯥꯏꯕꯅꯤ
ꯅꯣꯏꯅ ꯑꯃ ꯂꯧꯔꯣ ꯑꯗꯨꯒ ꯅꯣꯏ ꯅꯣꯏꯒꯤꯗꯣ ꯑꯃꯨꯛ ꯄꯣꯛꯑꯀꯥꯟꯗ ꯅꯣꯏꯗꯒꯤ ꯂꯧꯔꯈꯤ
ꯀ ꯑꯩꯈꯣꯏꯗꯤ ꯄꯣꯛꯍꯟꯗꯦ ꯑꯩꯈꯣꯏ ꯃꯥꯈꯣꯏ ꯃꯣꯏꯔꯥꯡꯊꯦꯝꯗꯤ ꯍꯨꯏ ꯂꯣꯏꯕ ꯄꯛꯅꯗꯦꯌꯦ ꯇꯨ ꯑꯩꯩ ꯊꯥꯒ꯭ꯔꯤꯗꯣ ꯌꯦꯡꯉꯨ ꯈꯨꯠ ꯄꯝꯕꯩ ꯁꯦ ꯌꯦꯡꯉꯨ ꯅꯨꯡꯁꯤꯗ꯭ꯔꯥ
ꯎꯔꯦ ꯑꯃ ꯅꯪ ꯊꯥꯔꯛꯏꯁꯦ ꯁꯛꯁꯤꯒ ꯃꯅꯥꯇꯣꯟꯒꯁꯦ ꯄꯪ ꯄꯪ ꯂꯥꯎꯔ ꯀꯥꯟ ꯐꯨꯅꯤꯡꯉꯤ ꯌꯥꯝꯅ
ꯑꯔꯨꯁꯤꯅ ꯍꯥꯏꯗꯤ ꯀꯣꯀꯣꯛ ꯆꯤꯅ ꯃꯤꯉꯣꯅꯤ ꯀꯛ ꯀꯛ ꯀꯛ
ꯑꯗꯨꯅꯦ ꯍꯥꯏꯖꯦ ꯐꯨꯅꯤꯡꯉꯦ
ꯃꯣꯏ ꯃꯣꯏ ꯍꯥꯏꯗꯤ ꯃꯣꯏ ꯆꯞ ꯃꯥꯟꯅꯩꯕ ꯆꯞ ꯃꯥꯟꯅꯕꯁꯤꯗ ꯀꯂꯔ ꯃꯆꯨꯁꯦ ꯈꯔ ꯈꯔ ꯈꯦꯠꯅꯩꯌꯦꯕ ꯍꯪꯉꯕ
ꯎꯝ
ꯀꯂꯔ ꯈꯔꯒ ꯈꯦꯠꯅꯕꯁꯤꯗ ꯀꯩꯅꯣ ꯑꯩ ꯀꯩꯅꯣꯒꯤꯒ ꯌꯥꯎꯔꯤꯅꯦ ꯍꯨꯏꯒꯤ ꯃꯐꯦꯟ ꯀ꯭ꯂꯕ ꯂꯩꯗꯅ ꯑꯗꯨꯒ ꯌꯥꯎꯔꯤꯕꯅꯦ ꯑꯩ
ꯑ ꯑ ꯑ
ꯃꯣꯏ ꯇꯔꯦꯂꯥ ꯃꯣꯏ ꯃꯥꯄꯜꯂ ꯂꯩꯔꯝꯕꯅꯦꯕ ꯑꯗꯨꯗ ꯍꯧꯖꯤꯛ ꯑꯗꯨꯗꯩ ꯑꯩꯅ ꯈ꯭ꯋꯥꯏ ꯐꯖꯕ ꯑꯃ ꯈꯜꯍꯧꯕꯅꯦꯕ ꯂꯥꯕꯗ ꯑꯗꯨꯗꯨꯅꯦꯕ ꯍꯧꯖꯤꯛ ꯏꯇꯩ ꯍꯣꯏꯗ ꯂꯩꯔꯤꯁꯤꯅ ꯍꯥꯟꯅ ꯏꯇꯩꯅ ꯑꯃꯣꯝ ꯑꯃ ꯄꯨꯔꯛꯄꯗꯨꯒ ꯍꯧꯖꯤꯛ ꯑꯩꯈꯣꯏ ꯈꯜꯍꯧꯕ ꯂꯥꯕꯗꯨꯒꯅꯦꯕ ꯂꯩꯔꯤꯁꯦ ꯂꯥꯕꯗꯨꯗꯤ ꯑꯩꯈꯣꯏ ꯌꯥꯝ ꯅꯤꯡꯉꯦꯕ ꯍꯥꯏꯗꯤ ꯑꯩꯈꯣꯏ ꯑꯗꯨꯝ ꯄꯤꯛꯅꯤꯉꯥꯏ ꯂꯩꯔꯛꯄꯒꯤ ꯑꯩꯈꯣꯏ ꯈꯪꯅꯕꯒꯤ ꯑꯗꯨꯗꯒꯤ ꯂꯥꯛꯕꯗꯣ ꯂꯧꯔꯣ ꯑꯗꯨꯒ ꯏꯔꯨ ꯆꯠꯊꯣꯔꯛꯑꯣ ꯃꯣꯠꯂꯦꯅ ꯑꯩ ꯂꯥꯛꯄ ꯈꯨꯗꯤꯡꯒꯤꯅꯤ ꯍꯥꯏ ꯑꯩꯁꯦ
ꯎꯝ ꯃꯣꯏꯗ ꯂꯩꯍꯜꯂꯒ ꯅꯪꯅ ꯂꯧꯔꯒ ꯑꯃꯨꯛ ꯏꯔꯨꯖꯔ ꯄꯤꯔꯛꯑꯣ ꯁꯤꯔꯥꯕ
ꯎꯝ
ꯉꯎꯗꯉ ꯍꯧꯁꯅꯌꯦꯦ
ꯑꯗꯨꯗꯤ ꯊꯝꯃꯒꯦꯅꯦ ꯀꯩꯅꯣ ꯃꯈꯣꯟꯣꯝ ꯇꯥꯕ꯭ꯔꯥ
ꯇꯗꯦ
ꯍꯜꯂꯣ
ꯇꯥꯗꯦ